ꯇꯥꯔꯕꯣ ꯏꯌꯥꯝꯕꯥ ꯑꯥ ꯇꯥꯕ꯭ꯔꯣ ꯑꯦ ꯀꯔꯤꯅꯣꯅꯦꯍꯦ ꯈꯣꯟꯖꯦꯜꯖꯤꯕꯣ ꯇꯨꯝꯃꯕ꯭ꯔꯣꯅꯦ ꯏꯌꯥꯝꯕꯕꯣ
ꯑꯥ ꯇꯨꯝꯗꯔꯤ ꯇꯨꯝꯗꯔꯤ ꯍꯛꯆꯥꯡꯖꯦ ꯈꯔ ꯅꯨꯡꯉꯥꯏꯇꯕ ꯍꯥꯏꯇꯥꯔꯦ
ꯑꯥꯎ
ꯑꯗꯨꯗꯒꯤ ꯈꯣꯟꯖꯦꯜꯖꯤꯖꯨ ꯈꯔ ꯁꯤꯔꯦꯕꯀꯣ
ꯍꯣꯏ ꯑꯥ ꯉꯁꯤꯗꯤ ꯀꯩ ꯃꯊꯦꯜ ꯑꯣꯏꯅ ꯍꯣꯠꯅꯕꯤꯔꯒꯦ
ꯑꯥ ꯉꯁꯤꯁꯦ ꯑꯗꯨꯝ ꯆꯝꯐꯨꯠ ꯑꯃꯥ ꯇꯧꯔꯦ ꯏꯔꯣꯟꯕ ꯒꯩꯀꯩ ꯇꯧꯔ ꯑꯗꯨꯝ ꯆꯥꯔꯦ
ꯑꯣ ꯁꯣꯝꯗꯥ ꯂꯛ ꯑꯖꯨ ꯇꯧꯗꯕ ꯀꯨꯏꯔꯦ ꯆꯛꯆꯥꯒ ꯇꯣꯛꯄꯒꯤ ꯉꯍꯥꯛ ꯍꯪꯖꯤꯠ ꯂꯥꯡꯉꯝꯕ ꯑꯣꯏꯅ
ꯑꯥ
ꯏꯌꯥꯝꯕꯒ ꯄꯥꯎꯖꯨ ꯐꯥꯎꯅꯈꯤꯗꯕ ꯀꯨꯏꯔꯦ ꯀꯃꯥꯏ ꯇꯧꯔꯤꯒꯦꯅ ꯁꯨꯝ ꯇꯧꯔꯛ ꯄꯅꯤꯗ ꯍꯧꯖꯤꯛꯀꯤ ꯕꯣꯠ ꯅꯛꯁꯤꯜꯂꯛꯄꯁꯤꯕꯨ ꯕꯣꯠ ꯅꯨꯡꯒꯤ ꯊꯕꯛꯁꯤꯕꯨ ꯏꯀꯟ ꯀꯟꯗꯕ꯭ꯔꯅꯦ ꯀꯃꯥꯏ ꯀꯃꯥꯏ ꯇꯧꯅꯔꯤ
ꯕꯣꯠꯁꯦ ꯑꯗꯨꯝ ꯈꯔꯕꯨꯗꯤ ꯑꯗꯨꯝ ꯀꯜ ꯑꯥ ꯑꯗꯨꯝ ꯍꯧꯔꯦꯕꯀꯣ ꯍꯧꯕꯗꯤ
ꯎꯝ
ꯍꯥꯏꯗꯤ ꯂꯩꯕꯥꯛꯀꯤ ꯏꯔꯥꯡꯁꯨ ꯂꯩꯕꯅꯤꯅ
ꯎꯝ
ꯌꯥꯝ ꯀꯟꯅ ꯍꯦꯛ ꯀꯟꯕꯗꯨꯖꯨ ꯀꯥ ꯇꯧꯗꯦ
ꯑꯗꯨ ꯍꯥꯏꯔꯒ ꯚꯣꯠꯁꯤꯕꯨ ꯇꯧꯗꯣꯏꯕꯖꯠꯂ ꯇꯧꯔꯣꯏꯗꯣꯏ
ꯑꯩꯗꯤ ꯚꯣꯠꯁꯦ ꯏꯔꯥꯡ ꯂꯩꯕꯅꯤꯅ ꯑꯃꯨꯛ ꯃꯣꯏꯗꯤ ꯇꯧꯕꯒꯤꯗꯤ ꯍꯩꯕꯅꯤꯅ ꯍꯥꯏꯅꯔꯤꯕꯀꯣ
ꯑꯥ
ꯑꯗ ꯇꯧꯗꯕꯁꯨ ꯌꯥꯏꯌꯦꯅ ꯑꯃꯨꯛꯁꯨ ꯂꯩ ꯂꯩꯕꯗꯤ
ꯑꯣ ꯑꯞ ꯇꯝꯕ ꯉꯝꯗ꯭ꯔꯤꯝ ꯅꯠꯇ꯭ꯔꯥ
ꯃꯥꯟꯅꯦ ꯃꯥꯅꯦ
ꯏꯔꯥꯡ ꯂꯩ ꯏꯔꯥꯡ ꯂꯩꯕꯅꯤꯅ ꯍꯥꯏꯕꯗꯤ ꯏꯔꯥꯡ ꯂꯩꯔꯤ ꯍꯥꯏꯔꯒ ꯅꯠꯇ꯭ꯔ
ꯑꯥ
ꯑꯥ ꯃꯣꯏ ꯈꯪꯗꯦ ꯏꯔꯥꯡ ꯍꯥꯏꯖꯦ ꯈꯣꯏ ꯇꯝꯄꯥꯛꯇꯗꯤ ꯊꯣꯏꯗꯣꯛꯅꯗꯤ ꯂꯩꯇ꯭ꯔꯝꯅꯤꯅ ꯕꯣꯠ ꯊꯥꯗ ꯇꯟꯕꯒꯤ ꯍꯥꯏꯔꯣ ꯏꯔꯥ ꯔꯥꯡ ꯂꯩꯅ ꯂꯩꯅ ꯑꯦꯝ ꯄꯤꯒꯤ ꯑꯦꯂꯦꯛꯁꯟ ꯇꯧꯕꯒꯤ ꯅꯠꯇ꯭ꯔ
ꯎꯝ ꯃꯥꯅꯦ ꯃꯥꯅꯦ ꯑꯗꯨ ꯑꯦꯜ ꯄꯤꯒꯤ ꯏꯂꯦꯛꯁꯟꯗꯤ ꯑꯗꯨꯝ ꯇꯧꯒꯤ ꯇꯧꯕꯗꯤ
ꯊꯧꯗꯣꯛ ꯋꯥꯇꯣꯛꯄꯨꯗꯤ ꯈꯔ ꯊꯣꯛꯆꯒꯦ ꯍꯥꯏꯔꯒꯖꯨ ꯃꯅꯤꯄꯨꯔꯗ ꯊꯥꯖꯤꯜꯂꯛꯏꯕ ꯁꯦꯀꯨꯔꯤꯇꯤ ꯃꯌꯥꯝꯗꯨ ꯌꯥꯝꯈ꯭ꯔ ꯄꯣꯠꯅꯦꯕ
ꯃꯥꯅꯦ ꯃꯥꯅꯦ ꯌꯥꯝꯒ꯭ꯔ
ꯁꯤ ꯃꯌꯥꯝꯖꯤꯅ ꯑꯗꯨꯝ ꯍꯦꯟꯗꯜ ꯇꯧꯕ ꯉꯝꯗꯨꯕ ꯃꯌꯥꯝꯖꯤ ꯑꯣꯏꯔꯤꯅꯦꯕ ꯄꯣꯠꯇꯣ ꯑꯗꯨꯅ ꯀꯔꯤ ꯍꯥꯏꯅꯤ ꯏꯔꯥꯡ ꯇꯨꯔꯥꯡ ꯃꯌꯥꯝꯗꯨ ꯂꯩ ꯃꯔꯛꯇ ꯍꯧꯖꯤꯛꯅꯃꯨꯛ ꯈꯔ ꯐꯔꯦꯅꯀꯣ
ꯑꯥ
ꯂꯩꯕꯨꯗꯤ ꯂꯩꯇꯦ ꯗ ꯑꯗꯨꯅ ꯑꯗꯨꯝ ꯍꯧꯕ ꯍꯣꯏ ꯇꯧꯕ ꯌꯥꯒ꯭ꯔꯗꯗꯤ ꯈꯟꯂꯤ ꯑꯗꯣ ꯈꯪꯗꯦ ꯈꯣꯏꯅ ꯍꯥꯏꯔꯨꯕ ꯉꯝꯗꯕꯅꯤꯅ ꯁꯦꯟꯇꯔꯒꯤ ꯑꯄꯥꯝꯕ ꯇꯤꯀꯦꯠ ꯀꯌꯥ ꯄꯥꯥꯝꯕ ꯑꯩꯅꯀꯣ ꯑꯗꯨ ꯀꯩꯅꯣ ꯏꯌꯥꯝꯕ ꯍꯣꯏꯔꯣꯝꯗꯤ ꯀꯩꯅꯣ ꯀꯦꯟꯗꯤꯗꯦꯠ ꯀꯌꯥꯝ ꯊꯣꯛꯏꯒꯦ
ꯀꯃꯥꯏ ꯇꯧꯔꯤ ꯑꯣ
ꯀꯦꯟꯗꯤꯗꯦꯠꯁꯦ ꯑꯗꯨꯝ ꯍꯥꯟꯅꯒ ꯆꯞ ꯃꯥꯟꯅꯅ ꯗꯨꯝ ꯑꯍꯨꯝꯗꯤ ꯗꯨꯝ ꯂꯩꯔꯦꯒꯣ
ꯑꯥ
ꯑꯗꯨꯝ ꯍꯥꯏꯗꯤ ꯆꯥꯔꯖ ꯇꯧꯔꯤ ꯃꯨꯊꯠ ꯌꯥꯔꯕ
ꯎꯝ ꯍꯣꯏꯅꯦ ꯍꯣꯏꯅꯦ ꯑꯗꯨ ꯀꯔꯤ ꯑꯗꯨꯒ ꯀꯔꯤ ꯏꯌꯥꯝꯕꯝꯒꯤ ꯅꯍꯥꯒꯨꯝꯕꯗꯤ ꯀꯌꯥ ꯌꯥꯎꯗꯕ꯭ꯔꯣ ꯊꯕꯛ ꯏꯟꯈꯥꯡ ꯈꯔ ꯇꯧꯕ ꯑꯔꯤꯕ ꯍꯥꯏꯖꯤꯅꯗꯤ ꯈꯪꯉꯦ ꯑꯩꯈꯣꯏꯅ ꯃꯥꯅ ꯀꯔꯤ ꯇꯧꯏ ꯃꯥꯅ ꯀꯔꯤ ꯀꯥꯏ ꯀꯔꯤ ꯆꯠꯂꯤ ꯍꯥꯏ ꯁꯨꯝ ꯀꯨꯢꯔꯛꯑꯒꯗꯤ ꯂꯩꯗꯅꯀꯣ
ꯃꯥꯥꯅꯤ ꯃꯥꯅꯤ
ꯑꯗꯨꯗꯒꯤ ꯀꯨꯏꯔꯛꯄ ꯍꯥꯏꯕꯖꯤꯃꯨꯛ ꯇꯕꯨ ꯃꯤꯉꯩꯅ ꯄꯥꯝꯗꯕꯖꯨ ꯗꯨꯝ ꯍꯦꯟꯀꯠꯂꯛꯏ ꯅꯠꯇ꯭ꯔꯥ
ꯑꯥ
ꯑꯥ ꯋꯥꯈꯜꯂꯣꯟ ꯀꯌꯥ ꯀꯩꯅꯣ ꯇꯧꯕ ꯈꯣꯠꯄ ꯃꯌꯥꯝ ꯊꯣꯂꯛꯄꯅꯤꯅ ꯗꯒꯤ ꯁꯨ ꯍꯩꯕ ꯃꯌꯥꯝ
ꯕꯖꯦꯅꯔꯦꯁꯟ ꯀꯩꯅꯣ ꯇꯧꯔꯣ ꯃꯤ ꯑꯣꯢꯌꯨ ꯃꯤ ꯑꯃ ꯑꯣꯏꯗ꯭ꯔꯕ ꯇꯥꯔꯗꯤꯀꯣ ꯃꯥꯅꯦ ꯃꯥꯅꯦ
ꯑꯗꯨꯅ ꯀꯩ ꯍꯥꯏꯅꯤ
ꯃꯤ ꯑꯣꯏꯅꯕ ꯍꯣꯠꯅꯧ ꯃꯤ ꯑꯣꯏꯒꯦ ꯍꯨꯖꯤꯛꯇꯤ ꯃꯤꯌꯥꯝ
ꯆꯥꯢꯠꯀꯤ ꯏꯂꯦꯛꯁꯟ ꯍꯣꯢ ꯄ꯭ꯔꯙꯥꯟ ꯒꯨꯝꯕꯩꯗꯨꯁꯨ ꯇꯧꯕꯒꯤꯖꯨ ꯍꯥꯏꯔꯛ ꯇꯧꯅꯤ ꯇꯧꯔꯣꯏ ꯍꯥꯏꯕꯒꯤꯖꯨ ꯍꯥꯢꯔꯞ ꯇꯥꯔꯤ ꯗꯨꯅ ꯑꯗꯨꯕꯨ ꯈꯪꯕꯔꯣꯅꯦ ꯢꯌꯥꯝꯕꯥ ꯇꯧꯗꯣꯕ ꯖꯥꯠꯂꯣ ꯇꯧꯔꯣꯢꯗꯣꯕ ꯖꯥꯠꯂꯕꯣ ꯃꯣꯏꯖꯤꯕꯣ
ꯑꯟꯖꯤ ꯄꯟꯆꯥꯌꯠꯀꯤꯖꯦ ꯑꯩꯗꯤ ꯗꯥꯏꯔꯦꯛ ꯍꯥꯏꯕꯗꯤ ꯉꯝꯗꯦꯒꯣ
ꯑꯥ
ꯍꯥꯏꯗꯤ ꯂꯩꯔꯤꯕ ꯀꯟꯗꯤꯁꯟꯖꯦ ꯑꯗꯨꯝ ꯇꯧꯕꯁꯨ ꯑꯃꯨꯛꯁꯨ ꯌꯥꯏ ꯍꯥꯏ ꯇꯧꯗꯕꯁꯨ ꯌꯥꯏ ꯍꯥꯏ ꯆꯞ ꯆꯥꯕ ꯑꯃꯒ ꯍꯧꯖꯤꯛꯐꯥꯎꯒꯤ ꯑꯣꯏꯅꯗꯤ ꯃꯦꯟ ꯇꯥꯗꯔꯤꯕ ꯇꯥꯕꯗꯤ
ꯎꯝ
ꯍꯥꯏꯗꯤ ꯗꯨꯝ ꯃꯆꯤ ꯃꯆꯤꯗꯕꯨꯗꯤ ꯉꯥꯡꯕꯗꯤ ꯑꯗꯨꯝ ꯐꯖꯅ ꯉꯥꯡꯅꯔꯦ ꯕꯣꯠꯀꯤꯖꯦ
ꯎꯝ
ꯑꯗꯣ ꯃꯤ ꯈꯔ ꯄꯨꯟꯕꯗ ꯗꯨꯝ ꯋꯥꯔꯤ ꯗꯨꯝ ꯁꯥꯟꯅꯔꯦ ꯁꯥꯟꯅꯕꯗꯤ
ꯑꯗꯨꯒꯤ ꯗꯣꯟꯅꯤ ꯑꯗꯥꯒꯤ ꯗꯣꯟꯅꯤ ꯑꯗ ꯃꯥꯒꯤ ꯄꯥꯔꯇꯤꯅꯤ ꯃꯥꯒꯤ ꯒ꯭ꯔꯨꯞꯅꯤꯅꯀꯣ
ꯎꯝ
ꯑꯗꯣ ꯆꯞ ꯆꯥꯕꯗꯤ ꯈꯪꯗꯔꯤꯅꯦ ꯍꯧꯖꯤꯛꯁꯤ
ꯑꯩꯁ ꯑꯗꯨꯅꯤ ꯏꯌꯥꯝꯕ ꯈꯣꯏꯔꯣꯝꯗꯖꯨ ꯃꯉꯥꯏꯔꯦ ꯀꯩ ꯍꯥꯏꯅꯤ ꯃꯌꯥꯝꯖꯦ ꯀꯔꯤ ꯍꯥꯏꯅꯤ ꯕꯣꯠ ꯈꯣꯝꯕꯖꯦ ꯌꯥꯝ ꯀꯥꯟꯅ ꯈꯜꯂꯛꯑꯦ ꯇꯝ ꯇꯞꯅ ꯍꯥꯟꯅ ꯃꯁꯛ ꯎꯈꯤꯗꯕ ꯀꯦꯟꯗꯤꯗꯦꯠ ꯊꯣꯛꯄ ꯍꯧꯔꯛꯏ ꯀꯩꯅꯣꯅꯦ ꯍꯦ ꯂꯩꯀꯥꯏꯒꯤ ꯊꯧꯗꯣꯛ ꯋꯥꯊꯣꯛ ꯑꯃ ꯊꯣꯛꯄꯗ ꯃꯥꯅ ꯃꯇꯦꯡ ꯄꯥꯡꯖꯤꯜꯂꯛꯄꯖꯤꯅ ꯇꯧꯔꯦ ꯃꯔꯝꯗꯤ ꯕꯣꯠꯇꯣ ꯅꯛꯁꯤꯜꯂꯛꯄꯅꯤꯅ ꯍꯥꯟꯅ ꯇꯧꯔꯝꯗꯕ ꯑꯣꯏꯔꯝꯗꯕ ꯆꯠꯂꯝꯗꯕ ꯆꯥꯔꯝꯗꯕ ꯀꯌꯥꯅꯤ ꯃꯣꯏꯅ ꯇꯧꯅꯔꯛꯢꯁꯦ
ꯃꯥꯅꯦ ꯃꯥꯅꯦ ꯑꯩꯗꯤ ꯕꯣꯠ ꯃꯌꯥꯁꯤꯗꯀꯣ
ꯍꯣꯏ ꯢꯌꯥ ꯍꯥꯏꯌꯦ
ꯆꯣꯡꯊꯣꯛꯅꯔꯛꯄꯤꯅꯦꯕ ꯇꯧꯔꯤꯁꯦ
ꯑꯥ ꯆꯣꯡꯊꯣꯛꯅꯔꯛꯄꯤꯅꯦ ꯁꯤꯅꯗꯤ ꯀꯩ ꯍꯥꯏꯅꯤ ꯂꯩꯕꯥꯛꯀꯤ ꯁꯦꯕꯥ ꯇꯧꯖꯒꯦ
ꯃꯥꯅꯦ ꯃꯥꯅꯦ ꯑꯩꯗꯤ ꯀꯗꯥꯢꯗꯒꯤ
ꯑꯗꯣ ꯕꯣꯠꯁꯦ ꯢꯌꯥꯝꯕ ꯀꯩ ꯍꯥꯏꯅꯤ ꯑꯣꯏꯗꯤ ꯑꯥ ꯊꯥꯏꯅꯩ ꯃꯇꯝꯒꯤ ꯄꯩꯁꯥ ꯂꯧ ꯑꯗꯨꯗꯤ ꯀꯌꯥ ꯇꯧꯍꯟꯅꯤꯡ ꯑꯗꯨꯅ ꯀꯩ ꯍꯥꯏꯅꯤ ꯚꯣꯠ ꯗꯤꯖꯤꯇꯦꯜ ꯑꯣꯏꯔꯒ ꯚꯣꯠ ꯃꯁꯤꯡ ꯊꯤꯕ ꯈꯣꯠꯄꯒ ꯇꯧꯕꯗꯣ ꯍꯥꯟꯅꯗꯤ ꯃꯤꯅ ꯊꯤ ꯃꯇꯝꯗꯗꯤ ꯌꯥꯏꯌꯦꯒ ꯌꯥꯗꯦꯒꯦ ꯍꯨꯔꯜꯂꯤꯒ ꯍꯨꯔꯥꯟꯗꯦ
ꯑꯥ
ꯍꯧꯖꯤꯛꯇꯤ ꯑꯣꯜꯂꯦ ꯌꯦꯡꯉꯣ ꯑꯗꯨꯕꯨ ꯀꯩ ꯍꯥꯏꯅꯤ ꯊꯣꯛꯂꯛꯏꯕ ꯊꯦꯡꯒꯥꯏꯅꯒꯤꯕ ꯐꯗꯤ ꯐꯩꯌꯦꯅ ꯈꯜꯂꯦ ꯢꯌꯥꯝꯕ ꯑꯍꯨꯝ ꯑꯣꯏꯒꯦꯔ ꯃꯔꯤ ꯑꯣꯏꯒꯦꯔ ꯃꯣꯏ ꯃꯌꯥꯝ ꯃꯔꯛꯇꯨꯗꯒꯤ ꯑꯐꯕ ꯈꯟꯖꯕꯁꯦ ꯑꯈꯣꯏꯅ ꯄ꯭ꯔꯥꯖꯥꯅ ꯄꯔ꯭ꯖꯥꯏ ꯈꯨꯠꯇ ꯂꯩꯕꯅꯤꯅ ꯑꯈꯣꯏꯅ ꯍꯩꯖꯗ꯭ꯔꯒꯗꯤ ꯑꯗꯨꯝ ꯁꯣꯏꯗꯣꯏꯅꯤ ꯅꯠꯇ꯭ꯔ ꯑꯗꯨꯗꯤ
ꯃꯥꯅꯦ ꯃꯥꯅꯦ ꯍꯥꯢꯗꯤ ꯃꯤꯍꯨꯠ ꯈꯟꯕꯁꯤꯁꯨ ꯌꯥꯝꯅ ꯂꯨꯒ꯭ꯔꯥ
ꯂꯨꯢ ꯂꯨꯏ ꯂꯨꯏ ꯑꯗꯨꯅ ꯍꯥꯏꯗꯤ ꯑꯈꯣꯏꯗꯤ ꯑꯃꯨꯛꯀꯗꯤ ꯂꯩꯔꯦ ꯅꯍꯥ ꯑꯍꯟ ꯂꯩꯔꯅꯤ ꯕꯣꯠ ꯊꯥꯗꯕ ꯌꯥꯕꯒꯤ ꯃꯥꯇꯧ ꯅꯠꯇ꯭ꯔꯥ
ꯑꯥ
ꯑꯗꯨꯅ ꯀꯩ ꯍꯥꯏꯅꯤ ꯑꯈꯣꯏꯅ ꯈꯔ ꯃꯣꯏꯅ ꯈꯔ ꯍꯥꯏꯕꯤꯔꯒ ꯇꯧꯗ꯭ꯔꯒꯗꯤ ꯃꯣꯏꯗꯤ ꯀꯩ ꯍꯥꯏꯅꯤ ꯊꯥꯏꯅꯩ ꯀꯅꯥꯗꯒꯤ ꯂꯩꯕꯥꯃꯤꯗ ꯑꯗꯨꯝ ꯂꯩꯍꯟꯅꯤꯡꯕꯒꯤ ꯋꯥꯔꯤ ꯑꯣꯏꯅ ꯑꯗꯨꯝ ꯇꯧꯋꯤ ꯑꯗꯨꯃꯥꯏꯅ ꯀꯩ ꯍꯥꯏꯅꯤ ꯃꯣꯢꯗꯣ ꯑꯁ ꯑꯗꯨ ꯃꯇꯝꯗꯣ ꯌꯥꯝ ꯅꯨꯡꯉꯥꯢ ꯀꯩꯅꯣ ꯇꯧꯕꯅꯤꯅꯦ ꯑꯈꯣꯢ ꯑꯗꯨ ꯃꯇꯝꯗꯩꯩ ꯊꯗꯥꯔꯀꯄꯥꯃꯤ ꯑꯗꯨ ꯃꯇꯝꯗꯒꯤ ꯑꯩꯈꯣꯏ ꯀꯩꯅꯣꯗ ꯑꯣꯏꯔꯛꯑꯕꯅꯤ ꯑꯗꯨꯒꯤ ꯗꯣꯜꯗꯨꯗ ꯑꯣꯏꯔꯛꯑꯕꯅꯤ ꯑꯗꯨꯅ ꯑꯗꯨꯝ ꯇꯧ ꯂꯩ ꯅꯠꯇ꯭ꯔꯥ
ꯃꯥꯅꯦ ꯃꯥꯅꯦ ꯑꯗꯨꯒꯤ ꯆꯠꯅꯕꯤꯗ ꯑꯗꯨꯝ ꯂꯩꯌꯦ ꯍꯧꯖꯤꯛ ꯐꯥꯎꯕ ꯍꯥꯏꯗꯤ ꯖꯦꯅꯔꯦꯁꯟ ꯍꯧꯖꯤꯛ ꯂꯥꯛꯏꯕ ꯖꯨꯠꯀꯤ ꯖꯦꯅꯔꯦꯁꯟꯁꯤꯅ ꯄꯨꯂꯞ ꯄꯥꯏꯔꯀꯥꯟꯗ ꯈꯔ ꯑꯍꯣꯡꯕ ꯆꯦꯟꯁ ꯂꯥꯛꯇꯧꯕ ꯃꯉꯥꯏꯔꯦ
ꯑꯣ
ꯍꯥꯟꯅ ꯂꯩꯔꯤꯕ ꯈꯔ ꯑꯔꯤꯕ ꯍꯥꯏꯇꯥꯔꯦꯀꯣ
ꯑꯥ
ꯍꯥꯏꯗꯤ ꯈꯔ ꯆꯍꯤ ꯌꯥꯝꯂꯕ ꯆꯍꯤ ꯍꯨꯝꯐꯨ ꯃꯊꯛꯇ ꯂꯩꯔꯕ ꯖꯦꯅꯦꯔꯦꯁꯟꯒꯤ ꯃꯔꯣꯟꯁꯤꯗꯗꯤ ꯄꯥꯡ ꯊꯥꯗꯣꯛꯄ ꯉꯝꯕ ꯉꯝꯃꯣꯏꯕ ꯃꯣꯏꯖꯦ
ꯉꯝ
ꯍꯥꯏꯗꯤ ꯑꯅꯧꯕ ꯂꯥꯛꯏꯕ ꯖꯦꯅꯦꯔꯦꯁꯟꯖꯤꯅ ꯈꯔ ꯁꯦꯝꯗꯣꯛꯄ ꯈꯔ ꯆꯨꯝꯗꯣꯛꯄ ꯅꯠꯇ꯭ꯔꯗꯤ
ꯃꯥꯅꯦ ꯍꯥꯏꯖꯕ꯭ꯌꯥꯅꯦ ꯏꯌꯥꯝꯕ ꯑꯉꯥꯡꯒꯩꯅ ꯅꯍꯥ ꯊꯣꯛꯂꯛꯄꯗ ꯅꯍꯥꯟ ꯑꯗꯨꯅ ꯑꯈꯣꯏꯒꯤ ꯌꯨꯠꯀꯤ ꯑꯗꯨꯝꯕ ꯍꯥꯏꯗꯤ ꯀꯩ ꯍꯥꯏꯅꯤ ꯑꯗꯨꯁꯨ ꯍꯥꯏꯖꯕꯋꯥꯅꯤ ꯊꯣꯛꯂꯛꯄ ꯅꯠꯇꯕ ꯑꯩꯈꯣꯏ ꯃꯤꯌꯣꯏꯕꯖꯤꯅ ꯁꯞꯄꯣꯔꯠ ꯇꯧꯕ ꯈꯣꯠꯄ ꯍꯥꯏꯕ ꯊꯣꯛꯂꯛꯀꯗꯧꯔꯤꯕ ꯅꯍꯥꯒꯨꯝꯕ ꯌꯦꯡꯕ ꯈꯣꯠꯄ ꯍꯥꯏꯕꯗꯤ ꯃꯣꯏꯗꯁꯨ ꯑꯃꯨꯛ ꯄꯋꯥꯔ ꯖꯤ ꯑꯃꯨꯛ ꯄꯥꯏꯍꯧꯗꯣꯏꯅꯤ ꯑꯩꯗꯨꯅꯅ ꯀꯩ ꯍꯥꯏꯅꯤ ꯃꯣꯏꯗꯁꯨ ꯈꯔ ꯇꯝꯕ ꯈꯣꯠꯄꯗꯤ ꯆꯪꯉꯦ ꯍꯥꯏꯇꯥꯔꯦ ꯅꯠꯇ꯭ꯔꯥ
ꯃꯥꯅꯤ ꯃꯥꯅꯤ
ꯇꯝꯗ꯭ꯔꯒꯗꯤ ꯇꯝꯗꯕ ꯃꯌꯥꯝ ꯑꯣꯏꯅꯕ ꯍꯧꯖꯤꯛ ꯍꯧꯖꯤꯛ ꯚꯣꯠ ꯂꯦꯄꯤꯅꯦꯅ ꯄꯩꯁꯥ ꯄꯥꯏꯔꯦ ꯁꯪꯒ ꯂꯩꯔꯦ ꯑꯗꯒꯤꯗꯤ ꯑꯩꯉꯣꯟꯗ ꯀꯅꯥꯝꯒꯤꯅ ꯀꯩ ꯍꯥꯏꯅꯤ ꯀꯩꯁꯨ ꯇꯧꯕ ꯉꯝꯃꯔꯣꯏꯅ ꯑꯗꯨꯃꯥꯏꯅ ꯈꯜꯂꯒ ꯊꯣꯛꯅ ꯌꯥꯎꯏ ꯑꯗꯨꯗꯒꯤ ꯕꯤꯖꯤꯅꯦꯁ ꯇꯧꯕꯒꯤ ꯕꯤꯖꯤꯅꯦꯁ ꯇꯧꯕꯒꯤ ꯀꯔꯤ ꯍꯥꯏꯅꯤ ꯄꯥꯋꯔꯗꯣ ꯄꯥꯝꯕꯒꯤ ꯃꯔꯝꯗꯤ ꯄꯋꯥꯔ ꯄꯥꯝꯕꯩ ꯊꯣꯛꯂꯄꯁꯨ ꯃꯌꯥꯝ ꯌꯥꯎꯋꯦꯕ ꯃꯔꯝꯗꯤ ꯃꯤ ꯍꯥꯏꯖꯤꯃꯛꯇꯕꯨ ꯀꯩ ꯍꯥꯏꯅꯤ ꯄꯩꯁꯥ ꯂꯩꯔꯒꯁꯨ ꯑꯇꯣꯞꯄꯗ ꯃꯤꯒꯤ ꯅꯨꯄꯤꯒꯤ ꯊꯃꯣꯏꯁꯦ ꯄꯦꯟꯕ ꯂꯩꯇꯦ ꯍꯥꯏꯅꯔꯤ ꯅꯠꯇ꯭ꯔꯥ
ꯃꯥꯅꯤ
ꯗꯨꯅ ꯑꯃ ꯂꯣꯏꯔꯒ ꯑꯃꯃꯨꯛ ꯄꯥꯝꯃꯛꯀꯅꯤ ꯑꯃ ꯂꯣꯏꯔ ꯑꯃ ꯃꯨꯛ ꯇꯧꯔꯛꯀꯅꯤ ꯃꯊꯪ ꯃꯊꯪ ꯇꯧꯔꯛꯀꯅꯦꯕ ꯑꯁ ꯀꯩꯅꯣ ꯏꯌꯥꯝꯕ ꯀꯩꯅꯣꯗꯤ ꯑꯌꯥꯝꯕꯔꯣꯝꯗꯤ ꯚꯣꯠ ꯅꯨꯡ ꯊꯣꯛꯏꯒꯩꯗꯣ ꯀꯔꯤ ꯍꯥꯏꯅꯤ ꯃꯔꯟ ꯃꯊꯨꯝ ꯃꯌꯨꯝ ꯃꯀꯩ ꯐꯖꯅ ꯂꯩꯕ ꯌꯥꯎꯕ꯭ꯔꯣ ꯀꯃꯥꯏ ꯇꯧꯋꯤ ꯃꯃꯥꯡꯗꯒꯗꯤ ꯀꯃꯥꯏꯟ ꯇꯧꯏ
ꯑꯗꯨꯝ ꯑꯗꯨꯝ ꯂꯩꯕ ꯐꯖꯅ ꯌꯥꯎꯋꯦꯀꯣ
ꯑꯪ
ꯍꯥꯏꯗꯤ ꯃꯔꯟ ꯃꯊꯨꯝꯁꯤꯗꯨꯝ ꯋꯥꯠꯇꯕꯗ ꯑꯗꯨꯝ ꯄꯩꯔ ꯂꯩꯕ ꯐꯖꯅ ꯌꯥꯎꯋꯦ ꯌꯥꯎꯕꯗꯤ
ꯑꯥ
ꯑꯗꯨꯝ ꯍꯥꯏꯕꯗꯤ ꯎꯝ ꯀꯅꯣꯒꯤ ꯄ꯭ꯔꯖꯥꯒꯤ ꯁꯦ ꯕꯥ ꯇꯧꯒꯦꯅ ꯂꯥꯛꯄꯁꯤꯗꯤ ꯈꯔ ꯈꯠꯇꯅꯦꯕ
ꯃꯥꯅꯤ ꯃꯥꯅꯤ
ꯑꯗꯨꯝ ꯄꯋꯥꯔ ꯐꯪꯅꯅꯕꯒꯤꯗꯃꯛꯇꯅ ꯑꯗꯨꯝ ꯂꯥꯛꯄꯅ ꯑꯌꯥꯝꯕꯅꯦꯕ ꯇꯧꯔꯤꯁꯦ
ꯑꯥ
ꯍꯥꯏꯗꯤ ꯃꯣꯏꯗꯤ ꯍꯤꯡꯕꯒꯤ ꯂꯝꯕꯤꯗꯗꯤ ꯑꯗꯨꯝ ꯍꯥꯏꯗꯤ ꯃꯕꯣꯍꯣꯏꯗ ꯂꯩꯔꯤꯕ ꯏꯟꯀꯝꯗꯨꯅ ꯑꯗꯨꯝ ꯏꯅꯥꯞꯐ ꯑꯣꯏꯕ ꯄꯣꯠꯅꯦꯕ
ꯎꯝ ꯃꯥꯅꯦ ꯃꯥꯅꯦ
ꯑꯗꯨꯕꯨ ꯄꯋꯥꯔꯗ ꯄꯋꯥꯔ ꯄꯝꯅ ꯄꯥꯝꯃꯛꯄꯗꯒꯤ ꯊꯣꯛꯂꯛꯄ ꯀꯥꯡꯕꯨ ꯑꯃꯁꯨ ꯂꯩꯔꯤꯗꯣ
ꯂꯩ ꯂꯩ
ꯑꯗꯨꯅ ꯒ꯭ꯌꯥꯟ ꯇꯥꯗꯦꯗ ꯀꯩ ꯍꯥꯏꯗꯣꯏꯅꯣ ꯄꯋꯥꯔꯅ ꯑꯩꯗꯤ ꯍꯧꯖꯤꯛꯁꯦ ꯑꯃꯨꯛ ꯄꯩꯁꯥꯖꯦ ꯄꯩꯁꯥꯖꯤꯅ ꯂꯣꯏꯅ ꯑꯗꯨꯝ ꯌꯥꯕꯩ ꯃꯑꯣꯡꯗ ꯂꯩꯔꯦꯕ ꯇꯧꯔꯤꯖꯦ
ꯑꯥ
ꯁꯤꯖꯤꯒꯤ ꯆꯠꯅꯕꯤꯖꯦ ꯍꯥꯏꯕꯗꯤ ꯄ꯭ꯔꯖꯥꯁꯨ ꯃꯉꯥꯏꯔꯦ ꯀꯦꯟꯗꯤꯗꯦꯠꯁꯨ ꯃꯉꯥꯏꯔꯦ
ꯑꯗꯨꯝ ꯋꯥꯈꯜꯖꯦ ꯈꯔ ꯑꯗꯨꯝ ꯈꯔ ꯈꯟꯕ ꯋꯥꯠꯅꯔꯤ ꯍꯥꯏꯇꯥꯔꯦꯅꯦ
ꯋꯥꯠꯂꯦ ꯋꯥꯠꯂꯦ ꯀꯥꯔꯦ ꯈꯟꯂꯣ ꯑꯗꯨꯗꯩ
ꯑꯥ ꯄꯠ ꯄꯠ ꯇꯠꯂꯦ ꯑꯃꯨꯛ ꯑꯃꯨꯛ ꯑꯥ ꯇꯥꯔꯤꯕ꯭ꯔꯥ ꯍꯜꯂꯣ ꯍꯜꯂꯣ ꯍꯜꯂꯣ
ꯎꯝ ꯎꯝ ꯅꯦꯠꯋꯥꯛꯁꯦ ꯑꯃꯨꯛ ꯃꯨꯛ ꯇꯠꯂꯦꯅꯦ ꯍꯥꯏꯗꯤ ꯇꯥꯕꯁꯨ ꯌꯥꯎꯋꯦ ꯇꯥꯗꯕꯁꯨ ꯌꯥꯎꯋꯦ
ꯇꯥ ꯑꯥ ꯑꯥ ꯇꯥꯔꯕꯣ ꯏꯌꯥꯝꯕ
ꯑꯧ ꯇꯥꯔꯦ ꯇꯥꯔꯦ
ꯑꯣ ꯑꯗꯨꯅꯤ ꯍꯥꯏꯕꯗꯤ ꯚꯣꯠ ꯅꯛꯁꯤꯜꯂꯛꯄꯁꯦ ꯑꯩꯈꯣꯏ ꯑꯩꯅ ꯑꯐꯕ ꯀꯦꯟꯗꯤꯗꯦꯠ ꯈꯟꯕꯒꯤ ꯃꯇꯥꯡꯒꯨꯝꯕꯗ ꯍꯥꯏꯒꯗ꯭ꯔꯥ ꯂꯩꯔꯤꯕ ꯌꯨꯠꯁꯤꯡ ꯑꯗꯒꯤ ꯂꯩꯔꯤꯕ ꯑꯍꯟꯖꯤꯡ ꯀꯩꯅꯣ ꯑꯦꯋꯥꯔꯅꯦꯁ ꯀꯨꯝꯕ ꯄꯤꯕꯖꯦ ꯈꯔ ꯃꯊꯧ ꯇꯥꯕ꯭ꯔ ꯍꯥꯏꯅ ꯈꯟꯖꯩꯌꯦꯕ ꯏꯅꯥꯎ ꯑꯩꯈꯣꯏꯅ
ꯑꯥ ꯃꯥꯟꯅꯦ ꯃꯥꯟꯅꯦ
ꯑꯗꯒꯤ ꯑꯩ ꯑꯥ ꯑꯈꯣꯏꯒꯤ ꯂꯩꯔꯤꯕ ꯑꯩꯈꯣꯏꯒꯤ ꯄꯣꯂꯤꯇꯤꯀꯦꯜ ꯊꯣꯛꯂꯛꯏꯕ ꯂꯤꯗꯔꯉꯩꯖꯤꯖꯨ ꯑꯦ ꯃꯣꯏꯁꯤꯁꯨ ꯀꯧꯔꯒ ꯋꯥꯔꯤ ꯋꯥꯇꯥꯏꯗꯤ ꯂꯩꯗꯅꯀꯣ ꯃꯣꯇꯤꯚꯦꯠꯀꯨꯝꯕ ꯇꯧꯅꯍꯟꯕꯖꯦ
ꯎꯝ
ꯁꯨꯝꯕꯁꯤꯁꯨ ꯄꯥꯝꯃꯤ